ꯑꯣ ꯇꯣ ꯑꯁ ꯆꯥꯎꯥꯎꯅ ꯄꯥꯎ ꯑꯃ ꯇꯥꯏꯗ ꯍꯟꯗꯛꯇꯤ
ꯀ ꯄꯥꯎꯗ ꯂꯩꯍ
ꯑꯁꯤꯗꯥꯎꯁꯦꯟꯗꯗꯤ ꯂꯝ ꯐꯖꯅ ꯀꯣꯏꯊꯔꯦꯕ ꯄꯥꯎꯗꯥꯏꯅ ꯀꯩꯀꯩ ꯂꯝ ꯌꯧꯗ꯭ꯔ ꯌꯧꯔꯒꯦꯅꯦ
ꯁꯇꯀꯤ ꯆꯩꯅꯥꯗ ꯑꯣꯏꯅ ꯆꯠꯂꯨꯔꯦ ꯍꯥꯏꯇꯥꯔꯦꯅꯦ ꯑꯗ ꯆꯩꯅꯥ ꯂꯩꯔꯤꯌꯦ ꯑꯩ
ꯑꯁ ꯆꯩꯅꯥꯁꯦ ꯀꯃꯥꯏꯅ ꯇꯧꯒꯦ ꯑꯩꯈꯣꯏ ꯃꯅꯤꯄꯨꯔꯒ ꯏꯦ ꯈꯦꯠꯅꯔꯝꯗꯧꯗꯤ ꯃꯥꯟꯗꯦ
ꯌꯥ ꯌꯥꯝ ꯄꯊꯤ ꯇꯥꯁ ꯆꯥꯏꯅ ꯑꯖꯦ
ꯑꯣ ꯏꯔꯥꯡ ꯌꯥꯝ ꯐꯠꯇꯦꯕꯀꯣ
ꯑꯥ ꯑꯗꯨ ꯃ ꯀꯌꯥ ꯆꯅ ꯏꯁ ꯍꯔ ꯀꯔꯤꯒꯤ ꯃꯐꯝꯁꯤꯥ ꯌꯥꯝ ꯐꯠꯇꯩ ꯍꯥꯏꯇꯥꯔꯦꯅꯦ ꯑ ꯀ ꯅꯣꯠ ꯀꯣ ꯋꯥꯔꯤ ꯌꯥꯔꯝ ꯆ ꯀꯤꯟꯗꯣ ꯍꯗꯣ ꯀꯤꯟꯁꯨꯣ ꯍꯗꯣ ꯑꯩ ꯏꯃꯥꯟꯅꯕꯅꯦꯕ ꯑꯗꯨꯗꯣ
ꯑꯣ ꯑꯣ ꯅꯪ ꯍꯥꯏꯐꯦꯠꯒ ꯑꯃꯨꯛ ꯍꯥꯏꯈꯤꯕꯗꯣ ꯑꯩ ꯅꯤꯡꯁꯤꯡꯉꯦ ꯑꯥ
ꯑꯩ ꯐꯣꯟ ꯅꯝꯕꯔ ꯂꯩꯅꯩꯌꯦꯕ
ꯑ
ꯍꯤꯖꯣꯗ ꯑꯩ ꯐꯣꯟ ꯇꯧꯁꯟꯈ꯭ꯔꯕꯅꯤ ꯑꯩ ꯑꯃꯨꯛ ꯍꯟꯗꯛ ꯀꯣꯏꯔꯛꯀꯦ ꯆꯠꯂꯨꯁꯤꯔꯣ ꯅꯣꯏ ꯁ ꯉꯗꯣ
ꯑꯩꯁꯦ ꯍꯟꯗꯛꯁꯦ ꯔ ꯀꯞꯄꯨꯗꯤ ꯌꯦꯡꯗꯧ ꯌꯦꯡꯕ ꯆꯠꯇꯧ ꯂꯩꯌꯦꯕꯀꯣ
ꯑꯗꯨ ꯇꯥꯏꯃꯤꯡꯗꯣ ꯐꯥꯡꯖꯅꯗ꯭ꯔꯗꯤ ꯆꯠꯁꯤ ꯌꯥꯏꯅꯦ
ꯑꯣ ꯑꯩ ꯋꯥꯠꯂꯤꯗꯥꯥ ꯇ ꯀꯩꯅ ꯋꯥ ꯂꯤꯗ
ꯌꯥꯏ ꯌꯥꯏ ꯍꯥꯏꯅꯔ ꯆꯠꯍꯜꯂꯨꯔ ꯂꯣꯢꯔꯦ ꯀꯩꯅꯣ ꯑꯩꯖꯨ ꯀꯤꯝ ꯖꯣꯡ ꯎꯟꯗꯣ ꯑꯃꯨꯛꯇꯪꯗꯤ ꯏꯇꯥꯎꯒꯤ ꯀꯩꯅꯣꯗꯒꯤ ꯊ꯭ꯔꯨꯗꯒꯤ ꯑꯃꯨꯇꯪ ꯈꯪꯅꯍꯧꯕ ꯌꯥꯏꯗꯅ
ꯏꯗꯣꯡꯅ ꯍꯥꯏꯔꯛꯄꯅꯦ ꯍꯥꯏꯗꯤ ꯑꯁ ꯑꯩꯁꯨ ꯅꯪ ꯅꯃꯥꯟꯅꯕ ꯈꯔ ꯈꯪꯅꯒꯦꯅ ꯍꯥꯟꯅ ꯑꯗꯣ ꯍꯥꯏꯗꯤ ꯉꯥꯍꯥꯟꯒꯩ ꯑꯩꯖꯨ ꯅꯣꯔꯠ ꯀꯣꯔꯤꯌꯥ ꯆꯠꯄꯗꯤ ꯏꯇꯟ ꯇꯟ ꯂꯩꯕ ꯍꯥꯏꯇꯥꯔꯦꯅꯦ ꯍꯧꯖꯤꯛꯀꯥꯟꯁꯦ
ꯑ
ꯃꯥꯅ ꯈꯔ ꯅꯩ ꯇꯩꯅꯦ
ꯎꯝ ꯍꯥꯏꯗꯤ ꯃꯣꯏ ꯑꯥꯗ ꯑꯩꯈꯣꯏꯒꯤ ꯏꯟꯇꯔꯅꯦꯠ ꯀꯩꯀꯥꯁꯦ ꯐꯪꯗꯦꯕ ꯑꯗꯨꯗꯨꯅ ꯍꯥꯏꯗꯤ ꯑꯥꯗ ꯈꯔ ꯍꯥꯏꯗꯤ ꯇꯦꯡꯀꯨꯝꯕ ꯀꯩꯒꯨꯝꯕ ꯈꯔ ꯊꯧꯕ ꯁꯥꯟꯅꯕ ꯇꯥꯔꯒꯗꯤ ꯍꯥꯏꯗꯤ ꯑꯩ ꯏꯊꯟ ꯆꯠꯂꯒ ꯇꯦꯡ ꯊꯧꯕꯗꯣ ꯀꯌꯥ ꯂꯩꯇꯕ ꯍꯥꯏꯇꯥꯔꯦꯅꯦ
ꯌꯥ ꯑꯗꯨꯅꯦ ꯑꯩꯈꯣꯏ ꯆꯠꯃꯤꯟꯅꯗꯤ ꯄꯨꯂꯞ ꯊꯧꯕ ꯌꯥꯏꯅ
ꯑꯅꯤ ꯁꯣꯗꯤ ꯇ ꯂꯖꯦꯜ ꯇꯅ ꯍꯥꯏꯏꯗ
ꯌꯥꯏ ꯌꯥꯏꯏ
ꯀꯞꯖꯦ ꯑꯣꯏ ꯂꯗ ꯑꯗꯨꯗꯤ ꯃꯣꯏꯒꯤ ꯑꯦꯔꯣꯄ꯭ꯂꯦꯟ ꯂꯩꯗꯣ ꯑꯗꯨꯝ ꯃꯥꯅ ꯊꯧꯕ ꯍꯪꯅꯦꯕ ꯑꯩꯉꯣꯟꯗ ꯅꯣꯏ ꯅꯃꯥꯟꯅꯕ ꯂꯩꯔꯦ ꯑꯗꯨꯝ ꯃꯥ ꯑꯦꯅꯤ ꯇꯥꯏꯝ ꯂꯥꯛꯑꯣ ꯑꯗꯨꯗꯨꯒ ꯃꯣꯏ ꯑꯗꯨꯗ ꯈꯥꯝꯃꯒ ꯂꯩ ꯂꯩꯔꯤꯕ ꯖꯦꯠ ꯐꯥꯏꯇꯔꯈꯩꯗꯣ ꯑꯩꯈꯣꯏꯒꯤ ꯍꯣꯏ ꯊꯧꯅꯤꯡꯉꯗꯤ ꯅꯣꯏ ꯅꯃꯥꯟꯅꯕ ꯑꯃꯅꯤ ꯑꯗꯨꯝ ꯊꯧ ꯁꯥꯟꯅꯧꯅ ꯍꯥꯏꯔꯝꯃꯦ
ꯑꯗꯨꯗꯤꯛꯗꯤ ꯇꯟꯖ ꯅ ꯊ ꯑꯦ ꯑꯩꯗꯤ ꯍꯩꯇꯦ ꯑꯩꯗꯤ ꯑꯩꯗꯤ ꯍꯩꯇꯦ ꯑꯩꯅ ꯑꯩꯅ ꯑꯩꯈꯣꯏꯅꯒ ꯍꯩꯔꯛꯏꯁꯤꯗꯤ ꯁꯪꯒꯥꯔꯤꯒꯨꯝꯕ ꯑꯗꯒꯤ ꯑꯩꯗꯗ ꯇ꯭ꯔꯦꯛꯇꯔꯒꯨꯝꯕ ꯇ꯭ꯔꯦꯛꯇꯔꯒꯁꯤ ꯌꯥꯝ ꯀꯨꯏꯗ꯭ꯔꯤꯗ ꯍꯩꯕ
ꯎꯝ ꯑꯩꯅ ꯑꯃꯨꯛ ꯍꯩꯈ꯭ꯔꯤꯁꯤꯅ ꯀꯃꯥꯏ ꯇꯩꯅꯣ ꯍꯥꯏ ꯀꯥꯟꯗ ꯑꯩꯗꯤ ꯊꯥꯏꯅ ꯆꯦꯒꯤ ꯑꯦꯔꯣꯄ꯭ꯂꯦꯟ ꯁꯥꯔꯛꯄ ꯌꯥꯝ ꯍꯩꯗꯅ
ꯑꯣ ꯆꯨꯝꯃꯦ ꯃꯈꯟ ꯃꯈꯟ ꯁꯥꯕꯗꯨꯔ
ꯑ ꯃꯈꯜ ꯃꯈꯟ ꯁꯥꯔꯒ ꯌꯥꯝ ꯍꯩꯔꯛꯗꯅ ꯑꯩꯗꯤ ꯊꯥꯏꯅ ꯁ꯭ꯀꯨꯜ ꯀꯥꯔꯤ ꯀꯥꯟꯗꯁꯨ ꯑꯗꯨꯗꯨꯅ ꯍꯥꯏꯗꯤ ꯑꯗꯨ ꯁꯥ ꯍꯩꯕꯅꯤꯅ ꯈꯤꯝꯖꯣꯡꯅ ꯈꯤꯇꯪ ꯇꯥꯛꯄ ꯃꯇꯝꯗꯨꯗ ꯑꯩ ꯑꯩꯅ ꯂꯣꯏ ꯍꯩꯗꯣꯛꯈ꯭ꯔꯦꯕ ꯃꯥꯗꯤ ꯌꯥꯝ ꯐꯩꯌꯦ ꯍꯥꯏꯗꯤ ꯃꯥꯅꯁꯨ ꯐꯖꯅ ꯇꯥꯛꯄꯤꯕ ꯑꯩꯉꯣꯟꯗ ꯍꯥꯏꯗꯤ ꯅꯪ ꯁ꯭ꯋꯥꯏ ꯁ꯭ꯋꯥꯏ ꯇꯧꯒꯗꯕꯅꯤ ꯑꯦꯔꯣꯄ꯭ꯂꯦꯟ ꯄꯥꯏꯕꯖꯦ ꯌꯥꯝ ꯂꯨꯗꯕꯅꯤꯍꯦ ꯑꯗꯨ ꯅꯪ ꯁꯨꯃꯥꯏ ꯁꯥꯏ ꯇꯧꯒꯗꯕꯅꯦꯅ ꯑꯩꯉꯣꯟꯗ ꯐꯖꯝ ꯇꯥꯛꯄꯤꯈꯤꯕ ꯍꯥꯏꯇꯥꯔꯦꯅꯦ ꯑ ꯃꯤ ꯌꯥꯝ ꯐꯕꯅꯦ ꯁ ꯀꯥꯏꯗꯩ ꯅꯪ ꯑꯃꯨꯛꯇꯪ ꯊꯦꯡꯅꯔ ꯈꯪꯉꯤ ꯁꯤꯖꯣꯖꯣ
ꯑꯝꯗ ꯇꯥꯍꯟ ꯇꯥꯔꯦ ꯑꯗꯨꯗꯤ
ꯑꯥ ꯃꯣꯏ ꯃꯃꯥ ꯕꯥꯍꯣꯏꯁꯨ ꯌꯥꯝ ꯐꯕꯅꯦꯕ
ꯑꯣ ꯐꯩ ꯐꯩ ꯐꯔꯤꯗꯣ ꯐꯩ ꯃꯤꯅ ꯐꯠꯇꯦꯁꯤ ꯅꯥꯕ
ꯑꯁ ꯀꯅꯥ ꯍꯥꯏꯅꯣꯗ ꯀꯤꯝꯖꯣꯡ ꯇꯤꯟꯅꯗ ꯇꯧꯔꯤꯅꯤ ꯃꯣꯏ ꯇꯤꯟꯅꯔꯥꯛꯀꯥꯟꯗ ꯈꯪꯉꯅꯤ꯫ ꯀꯤꯝꯖꯣꯡꯗꯤ ꯍꯟꯇꯛ ꯑꯩꯈꯣꯏ ꯃꯅꯤꯄꯨꯔꯒꯤ ꯏꯔꯥꯡ꯫ ꯂꯩꯕꯩꯗꯨꯗ ꯃꯥꯅ ꯍꯥꯏꯌꯦ ꯑꯩꯉꯣꯟꯗ꯫ ꯅꯣꯏ ꯖꯦꯠ ꯐꯥꯏꯇꯔ ꯊꯧ ꯍꯩꯒꯗꯕ ꯑꯉꯥꯡ ꯑꯃꯅꯤ ꯂꯩꯔꯗꯤ ꯑꯩꯒꯤ ꯖꯦꯠ ꯐꯥꯏꯇꯔ ꯑꯃꯅꯤ ꯖꯦ꯫ ꯕꯣ ꯑꯗꯨꯗꯨꯒ꯫ ꯑꯩꯈꯣꯏꯒꯤ ꯇꯦꯡꯀꯨꯝꯕ ꯀꯩꯒꯨꯝꯕ ꯈꯔ ꯑꯗꯨꯝ ꯄꯨꯁꯟꯕ ꯈꯣꯠꯄ ꯍꯥꯏ꯫ ꯫ ꯑꯩꯅ ꯑꯃꯨꯛ ꯐ꯭ꯂꯥꯏꯠꯇ ꯑꯩꯈꯣꯏꯒꯤ ꯀꯦꯖꯤ ꯇꯔꯥꯇꯔꯦꯠꯇ ꯍꯦꯟꯅ ꯌꯥꯗꯦꯗꯅ꯫
ꯑꯧ ꯃꯥꯂꯦ ꯆꯨꯝꯃꯦ ꯌꯥꯗꯕꯅꯤ꯫
ꯑꯗꯨꯏꯗꯨꯅ ꯖꯦꯠ ꯐꯥꯏꯇꯔꯒ ꯊꯦꯡꯒꯗꯨ ꯍꯥꯞꯄ ꯆꯜꯂꯣꯏꯗꯕ꯫
ꯑꯁ ꯑꯗꯨꯗꯤ ꯀꯃꯥꯏ ꯀꯃꯥꯏꯅ ꯇꯧ ꯇꯥꯔꯦ ꯑꯗꯨꯗꯤ ꯑꯃꯇꯪ ꯑꯃꯅꯤꯗꯤ ꯄꯣꯔꯛꯄꯗꯤ ꯐꯩꯍꯦ꯫
ꯑꯥ꯫ ꯃꯊꯪ ꯑꯥ ꯍꯟꯗꯛꯁꯨ ꯑꯩꯈꯣꯏ ꯆꯠꯄꯗ ꯍꯥꯏꯗꯤ ꯑꯩꯈꯣꯏ ꯋꯦꯠꯇꯣ ꯍꯥꯏꯗꯤ ꯅꯉꯣꯟꯗ꯫ ꯈꯔ ꯍꯥꯞ ꯑꯩꯉꯣꯟꯗ ꯈꯔ ꯍꯥꯞꯇꯧꯔꯗꯤ ꯈꯔ ꯄꯨꯊꯣꯛꯔꯛ ꯌꯥꯅꯤ ꯍꯥꯏꯟꯇꯥꯔꯦ꯫
ꯌꯥꯅꯤ ꯌꯥꯅꯤ꯫
ꯑꯩ ꯍꯥꯏꯈꯤꯒꯦ ꯑꯗꯨꯏꯗꯤ ꯑꯅꯧꯕ ꯈꯔ ꯂꯩꯔꯝꯃꯣ ꯑꯣꯏꯅ ꯍꯥꯏꯔꯁꯨ ꯍꯥꯏꯒꯦ ꯑꯩ꯫ ꯃꯣꯏ ꯍꯥꯟꯅꯒꯤꯗꯨ ꯈꯔ ꯃꯜꯍꯧꯔꯝꯅꯦꯕ꯫
ꯑ ꯈꯔ ꯉꯟꯅ ꯍꯥꯏꯍꯧꯔꯣ ꯑꯩꯈꯣꯏꯁꯨ ꯇꯝꯍꯧꯔꯒꯦ ꯍꯦꯛꯇ꯫
꯫ ꯑ ꯇꯦꯡ ꯇꯦꯡꯅ ꯃꯁꯤꯡ ꯈꯔ ꯌꯥꯝ ꯄꯨꯊꯣꯛꯁꯤꯔꯣ ꯅꯠꯇ꯭ꯔꯒꯅꯦ ꯖꯦꯠ ꯐꯥꯏꯇꯔꯅ ꯈꯔ ꯌꯥꯝ ꯄꯨꯊꯣꯛ ꯁꯤꯔꯣ꯫
ꯎꯝ꯫ ꯖꯦꯠꯅꯗꯤ ꯐꯗꯧ ꯃꯥꯜꯂꯤ ꯑꯗꯣ ꯇꯦꯡꯁꯨ ꯐꯗꯤ ꯐꯩꯀꯣ ꯑꯗꯣ ꯖꯦꯠꯅꯗꯤ꯫ ꯑꯩꯁꯦ ꯖꯦꯠꯀꯨꯝꯕꯁꯦ ꯈꯔ ꯄꯥꯝꯖꯕ ꯍꯥꯏꯇꯥꯥꯔꯦꯅꯦ ꯍꯥꯟꯅ ꯑꯉꯥꯡ ꯑꯣꯏꯔꯤꯀꯥꯟꯗꯩꯁꯨ ꯑꯗꯨꯝ꯫
ꯊꯥꯏꯅ ꯑꯩꯈꯣꯏꯒꯤ ꯎꯄꯥ ꯒꯥꯔꯤꯅ ꯂꯩꯕꯗꯨ ꯅꯪ ꯊꯧꯕ ꯍꯩꯔꯛꯄꯣ꯫
ꯑꯣ ꯍꯣꯏ ꯑꯗꯨ ꯇꯧꯔꯛꯏꯅꯦ ꯌꯥꯝꯅ꯫ ꯑꯪꯉꯝꯃꯤꯗꯩꯒ ꯅꯥꯟꯊꯔꯒ ꯍꯦꯛꯇ ꯃꯁꯤꯗꯩꯁꯤꯗ ꯀꯣꯗꯣꯛ ꯀꯣꯗꯣꯛ ꯀꯣꯗꯣꯛ ꯇꯧꯕꯗꯣ꯫
ꯊꯧ ꯍꯩꯔꯅꯤ꯫
ꯑꯣ ꯑꯗꯨ ꯃꯥꯟꯅ
ꯑꯥ ꯑꯥ ꯆꯞ ꯃꯥꯟꯅꯩ ꯑꯗꯨꯒꯤ ꯃꯃꯥꯏ ꯈꯨꯀꯥꯛꯇꯨꯅꯦ ꯀꯛꯇꯣꯏꯁꯤ꯫ ꯈꯣꯡꯅ ꯅꯦꯠꯂꯒ ꯑꯩꯈꯣꯏꯒꯤ ꯇꯦꯡꯁ ꯂꯦꯟ ꯑꯩꯈꯣꯏꯒꯤ꯫ ꯈꯤꯇꯪ ꯍꯥꯏꯗꯤ ꯑꯥ ꯍꯥꯏꯗꯤ ꯍꯥꯕ ꯍꯛꯆꯥꯡ ꯈꯔ ꯐꯗ ꯌꯥꯗꯦ ꯍꯥꯏꯇꯥꯔꯦꯅꯦ꯫ ꯈꯣꯏ ꯊꯥꯏꯅ ꯕꯤꯌꯥꯔꯤꯡꯒꯤ ꯑꯩꯈꯣꯏꯒꯤ ꯎꯄꯥ ꯒꯥꯔꯤꯗ ꯊꯧꯕ ꯃꯇꯝꯗ ꯑꯩꯈꯣꯏꯒꯤ꯫ ꯆꯤꯡꯉ ꯃꯃꯥꯏ ꯀꯛꯏꯗꯅ꯫
ꯑꯧ ꯃꯥ ꯆꯧ ꯀꯛꯄꯅꯤ ꯀꯛ
ꯎꯝ ꯑꯗꯨꯃꯥꯏꯅꯃꯛꯅꯦ ꯑꯩꯈꯣꯏꯒꯤ ꯀꯛꯇꯣꯏꯁꯦ ꯇꯦꯡꯁꯤ ꯀꯥꯎꯔꯒ ꯍꯥꯏꯗꯤ꯫ ꯃꯃꯥꯏ ꯀꯛꯇꯣꯏꯅꯦꯕ꯫
ꯑꯩꯁ ꯑꯗꯨꯗꯤ ꯌꯥꯝ ꯌꯥꯝ ꯐꯕ ꯋꯥꯔꯤꯅꯦ꯫ ꯑꯗꯨ ꯑꯩꯈꯣꯏ ꯍꯩꯔꯛꯄꯅꯤꯅ ꯅꯠꯇ꯭ꯔꯥ꯫ ꯇꯦꯡ ꯊꯧꯕ ꯏꯔꯥꯏ ꯂꯥꯏꯅꯗ ꯍꯩꯗꯧ ꯃꯥꯜꯂꯦ꯫
ꯑꯁ ꯇꯦꯡ ꯊꯧ ꯌꯥꯝ ꯍꯩꯔꯅꯤ ꯅꯪꯗꯤ ꯅꯪ ꯀꯩꯝ ꯇꯥꯛꯅꯗ꯭ꯔꯁꯨ ꯌꯥꯅꯤꯅ꯫ ꯑꯍꯥꯟꯕ ꯅꯨꯃꯤꯠꯇ ꯑꯗꯨꯝ ꯊꯧ ꯍꯩꯔꯅꯤ ꯍꯥꯏꯇꯥꯔꯦ ꯍꯥꯏꯗꯤ꯫ ꯑꯗꯨꯗꯣ ꯀꯩꯅꯣꯅꯦꯕ ꯑꯩꯈꯣꯏꯒꯤ ꯎꯄꯥ ꯒꯥꯔꯤꯁꯦ ꯍꯥꯟꯅ ꯂꯣꯏ ꯇꯝꯍꯜꯂꯦꯕ ꯃꯣꯏ ꯑꯩ ꯑꯥꯗ ꯂꯩꯍꯧꯔꯤꯕ ꯑꯩꯈꯣꯏꯒꯤ ꯂꯥꯟꯃꯤ ꯃꯌꯥꯝꯗꯣ꯫
ꯑꯥ꯫
ꯎꯄꯥ ꯒꯥꯔꯤ ꯊꯧꯗ꯭ꯔꯗꯤ ꯑꯩꯈꯣꯏ ꯇꯦꯡꯁꯦ ꯄꯥꯏꯍꯟꯗꯦꯕ ꯍꯥꯟꯅ ꯑꯗꯨꯅ ꯃꯣꯏ ꯇ꯭ꯔꯦꯅꯤꯡ ꯇꯧꯕꯗꯨ ꯂꯨꯄꯥ ꯒꯥꯔꯤꯗ ꯍꯥꯟꯕ ꯇ꯭ꯔꯦꯅꯤꯡ ꯇꯧꯋꯦ ꯍꯥꯏꯇꯥꯔꯦ꯫
ꯑꯁ ꯑꯗꯨꯗꯤ ꯑꯩꯈꯣꯏꯗ ꯍꯥꯟꯅ ꯇꯝꯃꯩꯁꯤ ꯌꯥꯝ ꯀꯥꯟꯅꯔꯦꯅꯦꯀꯣ
ꯑꯁ ꯑꯩꯈꯣꯏꯗꯤ ꯑꯗꯨꯅꯤꯅꯦ ꯑꯩꯈꯣꯏ ꯃ ꯃꯆꯥꯁꯦ ꯀꯌꯥꯝꯝ ꯋꯥꯠꯠꯇꯦ ꯍꯥꯏꯅꯤ
ꯋꯥꯦ ꯋꯥꯇ
ꯍꯥꯏꯗꯤ ꯎ ꯑꯦꯔꯣꯄ꯭ꯂꯦꯟ ꯄꯥꯏꯕ ꯍꯥꯏꯔꯦ ꯑꯩꯈꯣꯏ ꯊꯅꯤ ꯆꯤꯒꯤ ꯑ ꯁꯇ ꯄꯥꯏ ꯖꯍꯥꯖ ꯊꯧꯕ ꯍꯥꯏꯔꯦ ꯑꯩꯈꯣꯏ ꯍꯥꯟꯅ ꯖꯍꯥꯖꯇꯨꯒꯤ ꯀꯃꯥꯏꯅ ꯁꯦꯝꯗꯣꯏꯅꯣꯗꯣ ꯑꯩꯈꯣꯏꯁꯦ ꯍꯦꯛꯇ ꯁꯦꯝꯕ ꯍꯩ ꯑꯗꯨꯗ ꯍꯣ ꯇꯦꯡ ꯊꯧꯕꯁꯤꯕꯨ ꯍꯩꯖꯤꯠꯂꯛꯏꯁꯤꯅꯦ ꯐꯥꯒꯔꯤ ꯐꯧ ꯃꯤ ꯊꯗ ꯍꯥꯏꯥꯏ
ꯑꯁ ꯌꯥꯝ ꯀꯥꯟꯅꯔꯦ ꯌꯥꯝ ꯀꯥꯟꯅꯈ꯭ꯔꯦ ꯑꯩꯈꯣꯏ ꯏꯄꯥ ꯏꯄꯨꯁꯤꯡꯅ ꯇꯥꯛꯄꯤꯔꯝꯕꯁꯤꯡꯁꯦ ꯌꯥꯝ ꯀꯥꯟꯅꯈ꯭ꯔꯦ ꯑꯩꯈꯣꯏꯗ
ꯑ ꯊ ꯆꯥ ꯃꯥꯈꯤꯤ ꯀꯣ
ꯃꯥꯡꯗꯦ ꯃꯥꯡꯗꯦ ꯌꯥꯝ ꯌꯥꯝ ꯐꯒꯖꯥꯠꯅꯤꯅꯦ ꯍꯥꯏꯍ
ꯎꯝ ꯈꯤꯟꯖꯣꯡꯅꯁꯨ ꯍꯥꯏꯥꯏ ꯈꯤꯟꯖꯣꯡ ꯑꯗꯣ ꯑꯩ ꯑꯩ ꯑꯩꯉꯣꯟꯗ ꯍꯥꯏ ꯑꯁ ꯅꯪꯒ ꯌꯥꯝ ꯍꯩꯔꯝꯃꯤꯁꯦ ꯀꯃꯥꯏꯅ ꯇꯧꯔꯤꯅꯤ ꯑꯁ ꯁꯨꯃꯥꯏ ꯁꯨꯃꯥꯏꯅ ꯇꯧꯕꯅꯤ ꯃꯅꯤꯄꯨꯔ ꯃꯇꯥꯗ ꯑꯩꯈꯣꯏꯒꯤ ꯊꯥꯁ ꯍꯣꯏ ꯑ ꯍ ꯑ ꯇ꯭ꯔꯦꯅꯤꯡ ꯇꯧꯔꯛꯑꯦꯍꯦ ꯍꯥꯏꯗ ꯃꯥ ꯍꯥꯏ ꯗꯤ ꯅꯣꯏꯔꯣꯝꯗꯒꯤ ꯑꯉꯥꯡ ꯍꯥꯏꯗꯤ ꯊꯕꯛ ꯁꯨꯅꯤꯡꯕ ꯑꯉꯥꯡ ꯈꯔ ꯂꯩꯔꯗꯤ ꯁꯣꯝ ꯅꯥꯀꯟꯗ ꯆꯦꯡꯒꯨꯝꯕ ꯑꯦꯔꯣꯄ꯭ꯂꯦꯟꯒꯨꯝꯕ ꯊꯣꯛꯅꯤꯡꯕ ꯂꯩ ꯇꯥꯔꯒꯗꯤ ꯑꯗꯨꯝ ꯊꯤꯔꯛꯑꯣ ꯈꯣꯠꯂꯣꯅ ꯍꯥꯏꯌꯦ ꯑ ꯅꯣꯏꯅ ꯀꯥꯏꯗꯒꯤ ꯑꯉꯥꯡ ꯂꯩꯔꯗꯤ ꯑꯗꯨꯝ ꯍꯥꯏꯔꯛꯑꯣ ꯍꯥꯏꯗꯤ
ꯍꯥꯏꯔꯛꯀꯦ ꯍꯥꯏꯔꯛꯀꯦ ꯎꯝ ꯍꯥꯏꯔꯛꯀꯦ ꯈꯔ ꯌꯥꯝ ꯄꯥꯝꯖꯕ ꯂꯩ ꯂꯩꯅꯤ ꯂꯩꯅꯤ ꯁꯣꯏꯗꯅ ꯂꯩꯅꯤꯀꯣ ꯅꯣꯔꯠ ꯀꯣꯔꯤꯌꯥꯗ ꯊꯕꯛ ꯑꯃ ꯄꯤꯒꯦꯅ
ꯑꯁ ꯀꯥꯏ ꯊꯕꯛ ꯀꯗꯤ ꯃꯆꯥꯅ ꯇꯤ ꯄꯤꯗꯣꯏꯒꯦ ꯑꯣꯖ ꯆꯥꯎꯕꯅꯦꯅꯦ ꯑꯦꯔꯣꯄ꯭ꯂꯦꯟ ꯊ ꯑꯦ ꯆꯥꯎꯕꯖꯥꯠꯅꯤꯣꯂꯣꯞꯄ ꯇꯣꯂꯣꯞꯄꯗꯤ ꯈꯨ ꯆꯥꯎꯅꯤ ꯀꯥꯏꯗꯦ
ꯑꯗꯨ ꯍꯦꯛꯇ ꯑꯩ ꯑꯦꯛꯇ ꯍꯥꯏꯔꯒꯦ ꯑꯗꯨꯒ ꯇꯧꯍꯟꯅꯕ ꯇꯧꯁꯤ ꯁꯠꯇꯣꯛꯀꯦ ꯁꯟꯗꯣꯛꯀꯦ ꯍꯣꯏ ꯑꯗꯨꯅ ꯐꯩ ꯑ ꯇꯦꯡꯀꯤꯗꯤ ꯇꯦꯡꯀꯤꯗꯤ ꯇꯦꯡꯒꯗꯤꯀ ꯀꯩꯅꯣ ꯍꯥꯡꯒꯕꯖꯂꯥ
ꯑ ꯊꯀꯤ ꯄꯦꯀꯦꯟꯁꯤꯖꯦ ꯂꯦꯍꯣ ꯇ ꯌꯥꯝ ꯑꯗꯨ ꯑꯣꯏꯇꯥꯔꯒꯁꯨ ꯑꯩꯅ ꯍꯥꯏꯔꯗꯤ ꯀꯒꯣꯝꯗꯣ ꯑꯩ ꯌꯥꯝ ꯇꯤꯟꯅꯅꯤꯅ ꯏꯁꯄꯤꯁꯦꯜ ꯗ꯭ꯪꯔꯥꯏꯚ ꯑꯃ ꯇꯧꯔꯒ ꯑꯩꯈꯣꯏꯒꯤ ꯑꯉꯥꯡ ꯁꯨꯃꯥꯏꯅ ꯃꯅꯤꯄꯨꯔꯒꯤ ꯑꯣꯏꯅ ꯇꯣꯈꯥꯏꯅ ꯇꯧꯕꯤꯌꯣ ꯍꯥꯏ ꯀꯥꯟꯗꯥꯔ
ꯌꯥꯏ ꯌꯥꯏ ꯌꯥꯏ ꯌꯥꯏ ꯑꯗꯨꯃ ꯑꯗꯨꯃ ꯑꯩꯁꯨ ꯇ꯭ꯔꯥꯏ ꯇꯧꯁꯟꯒꯦ ꯍꯥꯏꯗꯤ ꯑꯩꯈꯣꯏꯁꯨ ꯊꯥꯏꯅ ꯋꯥ ꯒꯥꯔꯤ ꯌꯥꯝ ꯊꯧꯔꯛꯄꯅꯤꯅꯀꯣ ꯍꯥꯏꯅꯤ ꯌꯥꯕꯩ ꯊꯥꯖꯕꯝꯂꯦ
ꯎ ꯑꯦꯔꯣꯄ꯭ꯂꯦꯟꯗꯣ ꯃꯥ ꯣꯏ ꯍꯣꯏꯔ ꯍꯣꯏ ꯇꯦꯡꯕꯨꯨꯗꯤ ꯈꯔ ꯇꯞꯄꯅꯤꯅ ꯃꯅꯤꯄꯨꯔꯕꯨ ꯊꯣꯏꯗꯣꯔꯛꯄꯗꯤ ꯈꯔ ꯋꯥꯔꯅꯤ ꯍꯥꯏꯗꯤ ꯂꯝꯕꯤ ꯊꯣꯡꯁꯨꯦ ꯐꯠꯇꯦꯗꯅ ꯍꯥꯎꯂꯄ ꯀꯥꯟꯗ ꯑꯩꯈꯣꯏꯒꯤ ꯀ ꯀꯔꯤꯅ ꯊꯣꯡ ꯍꯦꯛꯇ ꯏꯁꯤꯡꯅ ꯇꯥꯎꯗꯩꯅ ꯇꯧꯕꯗꯣ ꯑꯗꯨꯗ ꯆꯜꯂꯣꯏꯕ ꯇꯦꯡꯗꯣ ꯊꯣꯖꯤꯤꯟ ꯆꯜꯂꯣꯏꯕ ꯑꯦꯔꯣꯄ꯭ꯂꯦꯟꯒꯨꯝꯕꯗꯨꯗꯤ ꯄꯥꯏꯔ ꯂꯥꯛꯄꯅꯤꯅ ꯑꯩꯈꯣꯏꯒꯤ ꯀꯩ ꯍꯥꯏꯗꯣꯏꯅꯣ ꯃꯊꯛꯇ ꯄꯥꯏꯔ ꯂꯥꯛꯄ ꯄꯣꯠꯅꯤꯅ ꯊꯥꯎꯗꯨꯗꯤ ꯑꯗꯨꯝ ꯁ꯭ꯋꯥꯏꯗꯒꯤ ꯑꯩꯈꯣꯏꯒꯤ ꯏꯅꯦ ꯏꯅꯦ ꯈꯔ ꯂꯩ ꯑꯗꯨꯗꯒꯤ ꯑꯗꯨꯝ ꯊꯥꯎ ꯂꯩꯁꯜꯂꯒ ꯕꯣꯇꯜ ꯃꯔꯤ ꯕꯣꯇꯜ ꯃꯔꯤ ꯃꯉꯥ ꯂꯤꯇꯔ ꯑꯃꯒꯤ ꯕꯣꯇꯜ ꯃꯔꯤ ꯃꯉꯥꯗꯣ ꯍꯥꯞꯄ ꯄꯨꯈꯤ ꯇꯥꯔꯒꯗꯤ ꯑꯩꯈꯣꯏꯒꯤ ꯑꯗꯨꯝ ꯍꯕꯦꯟꯗ ꯊꯥꯎ ꯌꯥꯎꯔꯛꯇ꯭ꯔꯦ ꯍꯥꯏꯔꯗꯤ ꯈꯥꯝ ꯑꯃꯒ ꯑꯗꯨꯝ ꯊꯥꯎꯗ ꯍꯥꯞꯄꯒ ꯊꯥꯎꯔꯛ ꯌꯥꯔꯤꯗꯅ
ꯌꯥꯏ ꯌꯥꯏ ꯌꯥꯏ ꯌꯥꯝ ꯐꯖꯕ ꯋꯥꯈꯜꯂꯣꯟ ꯑꯃꯈꯛꯅ
ꯃꯅꯤꯄꯨꯔꯗꯥ ꯑꯩꯈꯣꯏꯒꯤ ꯖꯦꯠ ꯐꯥꯏꯇꯔ ꯇꯔꯥ ꯀꯨꯟꯗꯤ ꯑꯩꯈꯣꯏꯒꯤ ꯁ ꯍꯥꯏꯅꯤꯗꯅ ꯑꯗꯨꯝ ꯃꯣꯏꯗꯣ ꯍꯌꯦꯡ ꯆꯍꯤ ꯃꯥꯅꯁꯨ ꯍꯥꯏꯕꯅꯦ ꯑꯩꯉꯣꯟꯗ ꯆꯍꯤ ꯇꯔꯥꯃꯨꯛ ꯀꯔꯤꯅꯣ ꯊꯕꯛ ꯇꯧꯔꯣ ꯑꯗꯨꯗꯨꯒ ꯃꯣꯏ ꯃꯣꯏ ꯊꯧꯔꯤꯕ ꯒꯥꯔꯤ ꯐꯇꯈꯩ ꯃꯣꯏ ꯂꯣꯏ ꯂꯧꯖꯕꯅ ꯑꯣ ꯑꯩꯅꯁꯨ ꯍꯥꯏꯕꯅꯦ ꯑꯗꯣ ꯍꯟꯗꯛꯇꯣ ꯊꯧꯗꯣꯛꯍꯜꯂꯛꯀꯦ ꯇꯧꯕꯕꯨ ꯑꯩ ꯍꯥꯏꯈꯤꯅꯤ ꯊꯣꯡꯗꯣ ꯁꯦꯝꯅ ꯂꯩꯔꯦꯕ ꯆꯦꯡꯗꯣ
ꯌꯥꯏ ꯌꯥꯏ ꯌꯥꯏ ꯃꯗꯨ ꯃꯗꯨꯃ
ꯊꯣꯡꯗꯣ ꯑꯩ ꯍꯥꯏꯔꯕꯝꯅꯦ ꯄꯥꯕꯨꯡ ꯕꯤꯔꯦꯟꯁꯨ ꯍꯟꯗꯛꯇꯣ ꯗꯦ ꯃꯥ
ꯃꯥꯁꯨ ꯌꯥꯗꯕ
ꯣꯡ ꯌꯦꯡꯟꯕꯤ ꯁꯨꯃꯥꯏ ꯇꯦꯡ ꯑꯅꯤ ꯑꯍꯨꯝꯗ ꯄꯨꯔꯛꯀꯦ ꯑꯩꯗꯣ ꯁꯋꯥꯏꯉ ꯆꯤꯟꯣꯡ ꯁ
ꯏꯍꯁꯨꯣ ꯑꯥ ꯑ ꯃꯥ ꯌꯥꯗꯦ ꯑꯕ꯭ꯔ ꯑꯩ ꯇꯧꯒꯦ ꯕꯤꯔꯌꯥꯦꯟꯕꯨ ꯀꯩꯅꯣ ꯕꯤꯔꯌꯥꯟ ꯑꯩ ꯇꯧꯒꯦ
ꯑꯗꯣ ꯎꯃ ꯄ ꯍꯔꯄꯥ ꯍꯥꯏꯒꯗ꯭ꯔꯦ ꯑꯗꯨꯗꯅ
ꯑ ꯆꯨꯠ
ꯑꯗꯨꯗꯨꯅ ꯑꯃꯨꯛ ꯎꯄꯥꯏ ꯂꯩꯇ꯭ꯔꯕ ꯍꯟꯗꯛꯁꯦ
ꯑ ꯑꯃꯛ ꯄꯥꯏꯔꯛꯛꯇ꯭ꯔꯣꯑꯝꯅꯤ ꯇꯏꯗꯦꯁꯨ ꯈꯜꯅ
ꯍꯦꯡꯁ ꯍꯟꯇꯛ ꯄꯥꯕꯨꯡꯗ ꯄꯥꯏꯔꯛꯑꯗꯤ ꯃꯃꯥꯡꯗꯒꯤꯁꯨ ꯍꯥꯏ ꯂꯥꯛꯄꯅꯤꯅ ꯈꯔ ꯈꯟꯊꯕ ꯌꯥꯏꯗꯅ ꯑꯦ ꯑꯩꯅꯁꯨ ꯍꯥꯏꯕꯅꯦ ꯑꯗꯨ ꯑꯣꯏꯇꯥꯔꯒꯗꯤ ꯑꯉꯥꯡ ꯑꯃꯅꯤ ꯑꯃꯨꯛ ꯑꯦꯛꯁꯇ꯭ꯔꯥ ꯈꯔ ꯀꯩꯅꯣ ꯇꯧꯔꯒ ꯅꯣꯔꯠ ꯀꯣꯔꯤꯌꯥꯔꯝꯒ ꯑꯉ ꯑꯃꯅꯤꯅꯤ ꯃꯣꯏ ꯒꯥꯔꯤ ꯊ ꯍꯥꯏꯕ ꯀꯥꯡꯝꯕꯨꯗ ꯆꯦꯡ ꯊꯧ ꯍꯩꯔꯤꯕ ꯀꯥꯡꯕꯨꯗꯨ ꯇꯧꯔꯒ ꯊꯣꯛꯂꯛꯑꯒ ꯁꯤ ꯏꯝꯐꯥꯜꯁꯤꯗ ꯑꯩꯈꯣꯏꯒꯤ ꯀ꯭ꯂꯥꯁꯤꯛ ꯍꯣꯇꯦꯜꯗꯒ ꯅꯣꯡ ꯅꯤꯅꯤꯒ ꯂꯩꯍꯜꯂꯒ ꯂꯝ ꯀꯣꯏꯕ ꯄꯨꯕꯤꯔꯒ ꯑꯗꯨꯝ ꯇꯦꯡꯇꯣ ꯇꯤꯟꯣ ꯑꯥ ꯀꯤꯝꯖꯣꯅꯗꯤ ꯑꯗꯨꯝ ꯂꯧꯔꯣꯅ ꯍꯥꯏꯕꯅꯦꯕ ꯑꯩꯉꯣꯟꯗ
ꯑꯥ